ꯍꯥꯜꯂꯣ ꯌꯥꯏꯐꯕꯥ
ꯌꯥꯏꯐꯕꯤ
ꯊꯕꯛ ꯍꯜꯂꯛꯑꯕꯣ ꯊꯕꯛ ꯍꯜꯂꯛꯑꯕꯣ
ꯆꯥꯛꯀ꯭ꯔꯕꯧ ꯎꯝ
ꯇꯧꯗ꯭ꯔꯤ ꯑꯥ ꯇꯧꯔꯤꯌꯦ ꯍꯧꯖꯤꯛ ꯊꯣꯡꯉꯤꯌꯦ ꯀꯩꯅꯣꯅ ꯍꯧꯖꯤꯛ ꯊꯣꯡꯉꯦ ꯅꯪꯗꯦ
ꯂꯣꯏꯗ꯭ꯔꯤꯕꯣ ꯊꯣꯡꯕ ꯍꯧꯧꯗ꯭ꯔꯤꯗ ꯀꯗꯥꯏꯗꯒꯤ ꯑꯩꯗꯤ
ꯈꯪꯗꯦ ꯂꯣꯏꯕ꯭ꯔꯥ ꯂꯣꯏꯗꯕ꯭ꯔꯥ ꯈꯪꯗꯦ ꯆꯥꯛ ꯀꯥꯝꯕꯒꯨꯝ ꯇꯧꯋꯦ ꯄꯨꯡ ꯀꯌꯥ ꯍꯜꯂꯛꯀꯦ
ꯍꯜꯂꯛꯄꯗ ꯉꯥꯏꯔꯤꯌꯦꯦ ꯃꯤꯅꯤꯠ ꯇꯔꯥ ꯀꯨꯟꯒꯨꯝꯕ ꯑꯣꯏꯔꯝꯃꯅꯤ
ꯑꯁ ꯁꯤ ꯂꯥꯎꯅ
ꯑꯁꯥꯏꯅ ꯍꯥꯏꯔꯛꯇꯦ ꯁꯥꯏꯅ ꯍꯥꯏꯔꯛꯄ ꯉꯁꯥꯏꯅ ꯍꯥꯏꯔꯛꯑꯗꯤ ꯂꯥꯛꯄ ꯌꯥꯕ ꯍꯧꯖꯤꯛ ꯇꯤ ꯌꯨꯝ ꯌꯧꯑꯔꯕꯅꯤꯅ ꯑꯃꯨꯛ ꯊꯣꯛꯂꯛꯄ ꯇꯟꯈ꯭ꯔꯦ
ꯀꯩꯅꯣ ꯂꯩꯌꯦꯕ ꯍꯩꯗꯣ ꯅꯍꯥꯟ ꯑꯩꯈꯣꯏ ꯂꯧꯕꯗꯣ ꯖꯥꯝꯗꯣ ꯂꯩꯌꯦ
ꯍꯌꯦꯡ ꯍꯌꯦꯡ ꯆꯥꯁꯦꯗꯅ
ꯍꯌꯦꯡꯗꯤ ꯂꯣꯏꯅ ꯀꯩꯅꯣ ꯇꯧꯈ꯭ꯔꯅꯤ ꯄꯤꯠꯂꯛꯀꯅꯤ
ꯍꯌꯦꯡꯉꯅ ꯗꯨ ꯀꯩꯅꯣ ꯇꯧꯔꯒꯗꯤ ꯄꯥꯝꯕꯤ ꯌꯥꯟꯊꯠꯂꯅꯤ ꯍꯌꯦꯡꯗꯤ꯫
ꯌꯥꯝ ꯍꯦꯛꯇꯅꯦ ꯉꯔꯥꯡ ꯑꯦ ꯉꯁꯤ
ꯌꯨꯝꯗ ꯈꯔ ꯊꯥꯕꯤꯈ꯭ꯔꯣ
ꯑꯁ ꯀꯥꯏꯗꯒꯤꯅꯣꯗ ꯀꯃꯥꯏꯅ ꯊꯥꯗꯣꯏꯅꯣꯗ ꯃꯟꯗꯦꯗ ꯄꯥꯎ ꯊꯥꯍꯟꯗꯕꯁꯦ ꯊꯥꯕ ꯌꯥꯏ ꯍꯌꯦꯡꯒꯨꯝꯕ ꯂꯧꯔꯒꯀꯣ ꯍꯪꯆꯤꯠ ꯌꯥꯝ ꯂꯩꯔꯤꯗ ꯌꯥꯝ ꯂꯩꯔꯤ ꯄꯥꯝꯕꯤꯗ ꯌꯥꯝ ꯂꯩꯔꯤꯌꯦ꯫ ꯕꯦꯒꯒꯨꯝꯕ ꯄꯨꯔꯒꯣ ꯍꯧꯔꯗꯤ ꯌꯥꯅꯤ꯫ ꯑꯁ ꯅꯥꯍꯥꯟ ꯑꯩꯈꯣꯏ ꯂꯧꯕꯗꯣ
ꯎꯝ
ꯑꯗꯨꯗꯒꯤꯁꯨ ꯌꯥꯝ ꯍꯟꯗꯛꯁꯨ ꯌꯥꯝ ꯊꯨꯝꯈ꯭ꯔꯕ ꯆꯥꯎꯁꯨ ꯆꯥꯎꯕ ꯌꯥꯝ ꯊꯨꯝꯁꯨ ꯊꯨꯝꯃꯦ
ꯀꯗꯥꯏꯗꯒꯤꯅꯣ
ꯑꯁꯤꯅꯦ ꯑꯩꯈꯣꯏ ꯕꯣꯜ ꯁꯥꯟꯅꯕꯗꯣ ꯍꯦꯛ ꯍꯦꯛ ꯑꯗꯨꯗꯩꯅꯦ ꯄꯥꯝꯕꯤ ꯑꯅꯤ ꯍꯧꯋꯦ ꯑꯃꯗꯤ ꯃꯆꯥ ꯑꯣꯏꯌꯦ ꯑꯗꯨ ꯑꯣꯏꯔꯁꯨ ꯑꯗꯨꯝ ꯍꯧꯕꯅꯦ ꯃꯥ ꯃꯣꯏ ꯁꯣꯝꯗꯁꯨ ꯌꯥꯝ ꯂꯩꯔꯤꯗ ꯉꯁꯤ ꯑꯩ ꯃꯗꯥ ꯃꯊꯛꯇ ꯀꯥꯏꯌꯦꯕꯀꯣ ꯑꯁ ꯌꯥꯝ ꯂꯩꯔꯤ
ꯕꯦꯒ ꯑꯃ ꯌꯥꯜꯂꯒ ꯀꯥꯔꯒ ꯍꯦꯛꯀꯗꯕꯅꯤ꯫
ꯕꯦꯒ ꯄꯨꯔꯗꯤ ꯉꯔꯥꯡꯁꯨ ꯕꯦꯒ ꯀꯩꯅꯣ ꯂꯧꯔꯒ ꯌꯥꯝ ꯍꯦꯛꯄꯅꯦꯕꯀꯣ ꯑꯗꯨ ꯑꯣꯏꯔꯁꯨ ꯌꯥꯝ ꯂꯩꯔꯤꯗ꯫ ꯍꯧꯖꯤꯛꯁꯦ ꯃꯇꯝ ꯑꯣꯏꯕ ꯃꯥꯜꯂꯦ ꯃꯨꯟꯕꯒꯤꯗꯣ꯫ ꯑꯁ ꯌꯥꯝ ꯊꯨꯝꯃꯦ
ꯃꯇꯝ ꯑꯣꯏꯔꯝꯃꯤ ꯑꯣꯠꯂꯒꯗꯤ ꯌꯥꯝ ꯊꯣꯠꯃꯜꯂꯁꯨ ꯍꯥꯎꯇꯕꯅꯤ
ꯑꯗꯨꯒꯨꯝꯕꯗ ꯀꯩꯅꯣꯗ ꯑ ꯒ꯭ꯂꯥꯁꯀꯨꯝꯕꯗ ꯊꯥꯞꯄꯒ ꯑꯗꯨꯝ ꯀꯨꯏꯅ ꯊꯝꯕꯁꯦ ꯍꯥꯎꯍꯧꯗꯧꯕꯖꯥꯠꯂꯥ ꯀꯃꯥꯏꯅ ꯇꯧꯕ ꯖꯥꯠꯂ
ꯍꯥꯎꯔꫭꯏ ꯌꯣꯟꯕꯁꯨ ꯌꯥꯝ ꯁꯤꯠꯂꯤꯅꯦ ꯑꯗꯨꯏꯗꫭ
ꯍꯥ
ꯌꯣꯟꯕꯗꯁꯨ ꯌꯥꯝ ꯁꯤꯠꯂꯦꯕ
ꯑꯁ ꯅꯪ ꯑꯣꯏꯅ ꯂꯤꯌꯣꯜꯂ ꯌꯣꯜꯂ ꯌꯣꯜꯂꯣ ꯂꯧꯔꯒ ꯕꯦꯒ ꯑꯃ
ꯑꯗꯨꯅ ꯐꯥꯗꯨꯔ ꯈꯪꯗꯦꯅꯤ
ꯑꯩ ꯍꯦꯛꯄꯤꯔꯒꯦ ꯅꯪ ꯆꯥꯛ ꯌꯦꯟꯁꯥꯡ ꯊꯣꯡꯅꯕ ꯂꯧꯅꯕ ꯍꯦꯛꯄꯤꯔꯒꯦ
ꯍꯌꯦꯡ ꯐꯖꯅ ꯀꯩꯅꯣ ꯇꯧꯔꯒ ꯀꯦ ꯖꯤ ꯃꯉꯥ ꯇꯔꯨꯛ ꯇꯔꯥꯃꯨꯛ
ꯑꯩ ꯉꯔꯥꯡ ꯎꯝ ꯄꯥꯝꯕꯤꯗꯨ ꯌꯦꯡꯉꯒ ꯀꯥꯕ ꯉꯝꯃꯣꯏꯗ꯭ꯔꯅ ꯈꯟꯕꯅꯦ ꯉꯁꯤ ꯀꯥꯕꯅꯦꯀꯣ ꯀ ꯑꯁ
ꯉꯝꯕꯅꯤꯍꯦ꯫
ꯌꯥꯝ ꯂꯩꯔꯤꯗ ꯄꯥꯝꯕꯤ ꯑꯅꯤ ꯍꯧꯋꯦ ꯑ ꯂꯧꯅꯤꯡꯉꯥꯏꯗꯤ ꯍꯌꯦꯡ ꯂꯥꯛꯑꯣ ꯁꯤꯗꯁꯨ ꯌꯥꯝ ꯂꯩꯔꯤꯗ ꯃꯁꯤ ꯍꯧꯖꯤꯛꯁꯨ ꯂꯧꯕ ꯂꯥꯛꯑꯣꯗꯅ ꯆꯥꯅꯤꯡꯉꯗꯤ꯫
ꯍꯧꯖꯤꯛꯇꯤ ꯌꯥꯔꯔꯣꯏꯅꯦ꯫
ꯀꯩꯗꯧꯔꯒꯦ
ꯑꯩ ꯆꯥꯛ ꯊꯣꯡꯗꯣꯏꯅꯦ ꯆꯥꯛ ꯂꯥꯡꯈ꯭ꯔꯦꯅꯦ
ꯀꯩ ꯌꯦꯟꯁꯥꯡ ꯃꯊ ꯀꯩ ꯃꯊꯦꯜ ꯀꯩ ꯃꯊꯦꯜ ꯇꯧꯒꯦ ꯍꯥꯏꯅꯣ
ꯃꯊꯦꯟꯗꯤ ꯍꯥꯥꯎꯕꯅꯤ꯫
ꯀꯩꯅꯣ ꯑꯩꯈꯣꯏꯗꯤ ꯀꯥꯡꯁꯣꯏ ꯇꯧ ꯃꯥꯜꯜꯂꯤꯦꯗ ꯉꯁꯥꯏ ꯈꯥꯃꯦꯟ ꯈꯥꯃꯦꯟ ꯁꯦꯝꯃꯒ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
ꯍꯥꯥ
ꯏꯆ ꯅꯨꯄꯤ ꯂꯥꯛ
ꯂꯥꯛꯇ꯭ꯔꯤꯗ ꯃꯟꯗꯦꯗ ꯂꯥꯛꯀꯗꯧ ꯃꯥꯜꯂꯦ
ꯍꯥꯥ
ꯍꯣꯏ ꯏꯕꯥꯅꯤ ꯈꯛꯇꯪꯅꯦ ꯂꯥꯛꯑꯣ ꯂꯥꯛꯅꯤꯡꯉꯗꯤ꯫ ꯍꯥꯎ ꯈꯣꯏꯁꯨ ꯆꯞ ꯃꯥꯅꯅ ꯌꯥꯗꯦꯗ꯫ ꯑꯍꯥꯎꯕ ꯆꯝꯃꯜꯂꯁꯤ ꯆꯝꯃꯜꯂꯁꯨ ꯌꯥꯗꯕꯅꯤꯗ ꯆꯧꯔꯤ ꯑꯣꯏꯅ ꯆꯥ ꯉꯁꯥꯏ ꯑꯩ ꯍꯟꯗꯛꯁꯦ ꯑꯩ ꯁꯧꯒ꯭ꯔꯤ ꯌꯥꯝ ꯄꯥꯝꯃꯦ ꯀꯩꯒꯤꯅꯣ ꯈꯪꯗꯦ꯫
ꯎ
ꯌꯦꯟꯁꯥ ꯁꯟꯁꯥꯗꯒꯤꯁꯨ ꯁꯧꯒ꯭ꯔꯤ ꯑꯣꯏꯅ ꯆꯥꯅꯤꯡꯉꯛꯑꯦ ꯀꯃꯥꯏꯅ ꯇꯧꯕꯖꯥꯠꯂꯛ ꯑꯩ ꯏꯁꯦ ꯍꯤꯗꯥꯛ ꯆꯥꯒꯗꯧꯕ ꯂꯩꯌꯦꯕ ꯖꯥꯠꯂꯥ
ꯑꯍ ꯅꯪꯒꯤ ꯈꯣꯟꯖꯦꯟꯁꯤ ꯌꯥꯝ ꯇꯞꯅ ꯇꯥꯏꯌꯦꯅ꯫ ꯑꯩꯅ ꯈꯜꯂꯤꯁꯦ ꯍꯟꯗꯛ
ꯉꯁꯤꯗꯤ ꯐꯣꯟ ꯆꯥꯔꯖꯔꯁꯨ ꯊꯕꯛ ꯃꯐꯝꯗ ꯀꯥ-ꯀꯥꯎꯔ ꯊꯝꯃꯝꯒ꯭ꯔꯦ
ꯑꯁ ꯗꯥꯎ ꯌꯥꯏꯌꯦ꯫
ꯅꯨꯡꯉꯥꯏꯗꯧꯔꯤ ꯉꯁꯤꯁꯦ꯫
ꯅꯪ ꯐꯣꯟ ꯑꯅꯤ ꯄꯥꯏꯕ ꯅꯠꯇ꯭ꯔꯣ
ꯑꯃ ꯇꯪꯅꯦ
ꯑꯁ ꯑꯌꯨꯛꯀꯤ ꯉꯁꯤꯒꯤ ꯑꯌꯨꯛꯀꯤ ꯕꯣꯁꯤꯗꯤ
ꯃꯤꯍꯨꯟ ꯃꯤꯍꯨꯟ ꯁꯨꯗꯤ ꯍꯦ꯫
ꯨꯔ ꯆꯨꯔꯃꯣꯏ ꯆꯨꯔꯃꯣꯏ ꯈꯤꯇꯪ ꯉꯥꯏꯔꯕꯅꯦ ꯇꯨꯠꯀꯦ ꯇꯧꯕꯗꯣ ꯍꯤ ꯍꯤ ꯍꯤ ꯍꯤ ꯍꯤ꯫ ꯑꯩ ꯑꯩ ꯃꯣꯏ ꯐꯦꯟꯁꯀꯤꯗꯃꯛ ꯎꯝ ꯅꯣꯏꯒꯤꯗꯃꯛ ꯈꯜꯂꯒꯀꯣ ꯑꯩꯁ ꯑꯩꯁꯦ ꯎꯝ꯫
ꯂꯥꯜꯗꯤꯕ꯫ ꯃꯄꯨꯟꯁꯤꯒꯤ ꯁꯨꯛꯀꯥꯎ ꯀꯥꯎꯔꯔꯣꯏꯗꯕ ꯃꯦꯆ ꯑꯣꯏꯔꯅꯤꯕꯨ꯫
ꯃꯥꯅꯦ ꯃꯥꯅꯦ ꯑꯗꯣ ꯄꯣꯛꯔꯁꯨ ꯑꯦ ꯄꯣꯗ꯭ꯔꯁꯨ ꯀꯥꯔꯁꯨ ꯑꯃ ꯃꯄꯨꯟꯁꯤꯒꯤ ꯀꯥꯎꯔꯔꯣꯏ ꯃꯣꯏꯁꯦ ꯃꯣꯏꯒꯤ ꯑꯣꯄꯣꯅꯦꯟꯁꯦ ꯉꯁꯤ ꯅꯩꯔꯛꯄꯅꯦ ꯃꯣꯏꯁꯦ ꯀꯤꯄꯔꯗꯣ ꯌꯥꯝ ꯅꯩꯗ꯭ꯔꯣ꯫ ꯑꯗꯨꯒ ꯃꯣꯏꯒꯤ ꯃꯣꯏꯒꯤ ꯁꯦꯀꯦꯟ ꯒꯣꯜꯗꯣ꯫ ꯑꯥ ꯑꯦꯡꯒꯜꯗꯒꯤ ꯁꯥꯏꯠꯇꯒꯤ ꯀꯥꯎꯔꯛꯄꯗꯨꯁꯨ ꯑꯦꯁ ꯐꯖꯩꯍꯦ꯫ ꯐꯖꯩꯌꯦ ꯌꯦꯡꯕꯗ ꯑꯁ ꯃꯥꯏꯕꯃ
ꯃꯗꯨꯒꯤ ꯒꯣꯜ ꯀꯞꯆꯟꯗꯨꯗꯤꯕꯣ ꯀꯤꯞꯄꯔꯅꯁꯨ ꯀꯥꯎ ꯁꯦꯞ ꯇꯧꯕꯁꯨꯨꯡ ꯉꯝ ꯉꯝꯃꯔꯣꯏ ꯑꯗꯨꯏꯗꯤ
ꯑꯗꯨꯝ ꯉꯝꯃꯔꯣꯏꯗ ꯑꯩꯗꯤ ꯁꯣꯏꯗꯕꯤꯗ ꯀꯩꯅꯣꯗ ꯀꯥꯔꯅꯤꯅ ꯑꯩꯗꯤ ꯌꯦꯡꯉꯒ ꯂꯩꯕꯅꯦꯕ꯫ ꯑꯁ ꯑꯃꯨꯛ ꯆꯟꯈꯤꯕ ꯋꯥꯅꯤꯗ꯫
ꯍ꯫
ꯁꯥꯟꯅꯕꯁꯦ ꯋꯥꯔ ꯃꯥꯜꯂꯦꯕ ꯃꯣꯏꯁꯨ꯫
ꯑꯁ ꯀꯩꯅꯣ ꯂꯧ ꯀꯤꯌꯥꯔ ꯂꯧꯗꯦ ꯀꯩꯅꯣ ꯑꯔꯖꯦꯟꯇꯤꯅꯥ ꯀꯥꯡꯕꯨꯁꯨ꯫
ꯎꯝ ꯄꯦꯅꯥꯜꯇꯤꯒꯨꯝꯕ ꯇꯥꯔꯛꯗꯤ ꯑꯁ ꯃꯣꯏ ꯀꯥꯡꯒꯨꯁꯦ꯫
ꯑꯩꯗꯤ ꯃꯣꯏ ꯇꯨꯗꯧ ꯃꯥꯜꯂꯦ ꯄꯦꯅꯥꯜꯇꯤ ꯇꯥꯔꯛꯑꯗꯤ꯫
ꯇꯁ ꯇꯨꯔꯅꯤꯗ ꯑꯁꯦꯡꯕ꯫
ꯃꯣꯏ ꯀꯤꯞꯄꯔꯗꯨꯁꯨ ꯌꯥꯝ ꯂꯤꯡꯉꯦꯕ
ꯂꯤꯡꯕꯅ ꯌꯥꯝꯅ ꯑꯥ ꯃꯥꯁ꯫ ꯃꯣꯏ ꯃꯥꯅ ꯁꯦꯞ ꯇꯧꯕꯁꯤ ꯁꯚꯦꯟꯗ ꯑꯦꯠ ꯂꯥꯁ ꯁꯦꯞ ꯇꯧꯕꯅꯤꯅꯦ
ꯑꯅꯩꯕ ꯀꯤꯞꯄꯔꯅꯤꯅꯦ ꯑꯗꯨꯒꯨꯝꯕ ꯀꯤꯞꯄꯔꯗꯣ꯫
ꯃꯥꯁꯦ ꯌꯥꯝ ꯐꯥꯎꯒꯗꯧ ꯃꯥꯜꯂꯦ ꯀ꯭ꯂꯕꯒꯨꯝꯕꯗꯀꯣ꯫
ꯎꯝ
ꯀ꯭ꯂꯕꯒꯨꯝꯕꯗ ꯂꯧꯒꯗꯧꯕ ꯃꯥꯜꯂꯦ
ꯑꯗꯨꯒꯤ ꯀꯤꯞꯄꯔꯒ ꯅꯍꯥꯟꯒꯤ ꯀꯤꯞꯄꯔ ꯑꯃꯒꯁꯨ ꯂꯩꯗꯥꯣꯏꯅꯦ ꯀꯔꯤ ꯀꯟꯇ꯭ꯔꯤ ꯔꯥꯃ꯫
ꯍꯣꯏ ꯅꯦꯒ꯭ꯔꯣꯒꯤꯗꯨꯔꯣ꯫
ꯑꯥ꯫
ꯂꯩꯕꯅꯦ ꯂꯩꯕꯅꯦ꯫
ꯀꯔꯝꯕ ꯀꯟꯇ꯭ꯔꯤꯔꯅꯦꯒ ꯅꯍꯥꯟ ꯐꯖꯅ ꯁꯦꯞ ꯇꯧꯕꯁꯨ ꯑꯃ ꯂꯩꯗꯅꯤꯅꯦ
ꯑꯃ ꯂꯩꯕꯅꯦ ꯑꯩꯁꯨ ꯀꯥꯎꯔꯦꯕꯣꯠ꯫
ꯆꯤꯠ ꯆꯤꯠ꯫ ꯄ꯭ꯂꯦꯁꯤ ꯌꯥꯝꯃꯟꯗꯅ ꯑꯗꯨꯅꯦ ꯑꯗꯥꯅꯦ ꯍꯥꯏꯁꯦ ꯂꯣꯏ ꯀꯥꯎꯈ꯭ꯔꯦꯗ꯫
ꯎꯝ꯫ ꯑꯥꯏ꯫
ꯍꯣꯔꯦꯟ ꯅꯨꯡꯗꯥꯡꯒꯤꯗꯣ ꯌꯦꯡꯗ ꯌꯦꯡꯅꯤꯡꯉꯤꯍꯦ ꯄꯨꯡ ꯑꯅꯤ ꯃꯈꯥꯏꯒꯤꯗꯣ ꯑꯍꯨꯝ ꯃꯈꯥꯏꯔ ꯑꯅꯤ ꯑꯅꯤ ꯃꯈꯥꯏꯗ
ꯑꯅꯤ ꯃꯈꯥꯏ ꯑꯣꯏꯕ ꯃꯥꯂꯦ ꯑꯗꯨꯗꯤ ꯌꯦꯡꯕ ꯉꯝꯃꯔꯣꯏꯗ ꯀꯗꯥꯏꯗꯒꯤ ꯁꯟꯗꯦ ꯑꯣꯏꯔꯁꯨ ꯊꯦꯡꯉꯗꯤ ꯑꯩꯗꯤ ꯎꯄꯥꯏ ꯂꯩꯇꯦ ꯁꯨꯡꯉꯝ ꯉꯝꯗꯦ꯫
ꯃꯤ ꯑꯅꯤ ꯑꯍꯨꯝ ꯌꯦꯡꯃꯤꯟꯅꯔꯒꯗꯤ ꯅꯨꯡꯉꯥꯏꯒꯗꯕ
ꯑꯗꯨꯒꯨꯝꯕ ꯇꯧꯔꯗꯤ ꯍꯣꯏ ꯌꯦꯡꯕ ꯌꯥꯕ ꯑꯁꯀꯥꯏꯗꯒꯤ ꯏꯊꯟꯗꯒꯨꯝꯕ ꯌꯦꯡꯉꯗꯤ ꯍꯦꯛ ꯀꯅꯣꯗ ꯍꯣꯔꯦꯟ ꯀꯅꯥꯗꯥꯒꯤ ꯄ꯭ꯂꯦꯁꯤ ꯀꯃꯥꯏꯅ ꯇꯧꯕ ꯖꯥꯠꯂ꯫
ꯀꯅꯥꯗꯥꯒꯤ ꯄ꯭ꯂꯦꯁꯦ ꯑꯃꯝꯐꯥꯎ ꯌꯦꯡꯗꯔꯤꯅꯦ꯫
ꯝ ꯃꯣꯔꯣꯛꯀꯣ ꯃꯣꯔꯣꯛꯀꯣꯒꯤꯗꯤ ꯑꯗꯨꯝ ꯐꯖꯔꯛꯀꯅꯤ ꯃꯣꯏꯁꯨ ꯑꯗꯨꯝ ꯍꯩꯕꯅꯦ꯫
ꯃꯣꯔꯣꯀꯣꯗꯤ ꯅꯩꯌꯦ ꯀꯩꯅꯣ꯫
ꯂꯥꯁ ꯌꯌꯥꯔ ꯇꯨ ꯊꯥꯎꯖꯟ ꯇ꯭ꯋꯦꯟꯇꯤ ꯇꯨꯗꯅ ꯃꯣꯏ ꯄꯣꯔꯇꯨꯒꯜ ꯄꯣꯍꯟꯕꯗꯣ ꯃꯣꯏ ꯀꯥꯡꯕꯨꯧꯅ꯫
ꯑꯅꯩꯕꯅꯦ ꯍꯥꯏꯃꯤꯗꯨꯁꯨ
ꯑꯝ ꯐꯖꯔꯛꯀꯅꯤꯗ꯫ ꯑꯥ꯫ ꯀꯅꯥ ꯀꯥꯗꯧ ꯃꯥꯟꯒꯦ ꯐꯥꯏꯅꯦꯜꯁꯦ
ꯑꯅꯦꯛ ꯍꯧꯖꯤꯛ ꯐ꯭ꯔꯥꯟꯁ ꯅꯠꯇ꯭ꯔꯒ ꯏꯪꯂꯦꯟ
ꯍꯣꯏꯅꯦ ꯑꯥꯔꯖꯦꯟꯇꯤꯅꯥꯕꯨꯗꯤ ꯊꯥꯖꯗꯦꯕ
ꯍꯥ꯫
ꯑꯥꯔꯖꯦꯟꯇꯤꯅꯥꯕꯨꯗꯤ ꯊꯥꯖꯗ꯭ꯔꯦꯕ
ꯑꯔꯖꯦꯟꯇꯤꯅꯥ ꯊꯖꯗꯦꯅ
ꯑꯩꯖꯤꯞ꯫
ꯍꯟꯗꯛ ꯀꯥꯔꯁꯨ ꯀꯣꯇꯔꯗ ꯂꯩꯍꯧꯔꯅꯤ
ꯎꯝ ꯏꯞ ꯏꯖꯤꯞꯄꯨꯗꯤ ꯉꯝꯅꯦꯕꯀꯣ ꯑꯗꯨ ꯃꯥ ꯑꯃꯨꯛ ꯇꯧꯗꯧꯕꯁꯤ ꯕꯦꯜꯖꯤꯌꯝꯒ ꯀꯩꯅꯣ ꯇꯧꯕ꯫ ꯂꯧꯖꯂ ꯀꯣꯂꯝꯕꯤꯌꯥꯔꯥ ꯇꯧꯕꯒ ꯇꯧꯕꯗꯣ
ꯄꯦꯟꯒꯥ
ꯅꯣꯏ ꯀꯥꯡꯒ ꯇꯧꯔꯗꯤ ꯄꯣꯛꯒꯗꯧ ꯃꯥꯜꯂꯦꯗ
ꯐ꯭ꯔꯥꯟꯁ ꯏꯪꯂꯦꯟ ꯁ꯭ꯄꯦꯟ ꯁꯤ ꯀꯌꯥꯃꯨꯝꯁꯤꯗ ꯂꯩꯔꯦ
ꯍꯣꯏ ꯑꯥꯔꯖꯦꯟꯇꯤꯅꯥ ꯀꯥꯡꯒꯨꯁꯦ ꯇꯤꯝ ꯃꯦꯠꯁꯦ ꯑꯗꯨꯝ ꯐꯖꯩꯌꯦ꯫ ꯂꯣꯏꯅꯃꯛ ꯆꯞ ꯃꯥꯟꯅꯕꯀꯣ ꯌꯥꯝ ꯍꯩꯕ ꯌꯥꯎꯗꯕ ꯄꯪꯕꯁꯨ ꯌꯥꯎꯗꯕ ꯂꯣꯏꯅꯃꯛ ꯆꯞ ꯃꯥꯟꯅꯕ ꯍꯥꯏꯇꯥꯔꯦ꯫
ꯗꯤꯐꯦꯁ
ꯗꯤꯐꯦꯟꯁ ꯈꯔ ꯁꯣꯜꯗ ꯍ
ꯌꯥꯝ ꯀꯦꯌꯔꯂꯦꯁ ꯂꯧꯋꯦꯕ ꯃꯣꯏꯒ ꯑꯃꯨꯗꯣ ꯑꯌꯨꯛꯀꯤꯗꯨꯁꯨ ꯍꯥꯏꯗꯤ ꯑꯃ ꯆꯟꯈ꯭ꯔꯗꯤ ꯑꯃꯨꯛ ꯆꯟꯍꯟꯗꯅꯕ ꯈꯔ ꯀꯟꯅ ꯍꯣꯠꯅꯒꯗꯕꯗꯨꯣ
ꯎ
ꯊꯥꯗꯣꯛꯑꯦꯃꯤ ꯀꯥꯎꯍꯜꯂꯦꯕ ꯌꯥꯝ ꯀꯥꯎꯍꯜꯂꯦꯕ ꯃꯣꯏꯦ ꯁꯨꯠ ꯌꯥꯝ ꯇꯧꯍꯜꯂꯦꯕ
ꯅꯦꯃꯥꯟꯅꯦ꯫ ꯑꯦꯁ ꯃꯦꯁꯤꯁꯨ ꯃꯊꯟꯇ ꯑꯣꯏꯔꯗꯤ ꯉꯝꯃꯣꯏꯗ ꯀꯩꯅꯣ ꯗꯤꯄꯣꯒ
ꯐꯥꯎꯕꯗ ꯃꯥ ꯕꯣꯜ ꯐꯪꯗꯦꯅꯦ ꯐꯪꯗ꯭ꯔꯤꯁꯤꯅꯦ꯫
ꯄꯣꯜꯒ ꯃꯥꯔꯇꯤꯅꯦꯁꯀ ꯃꯕꯥꯅꯤ ꯂꯩꯇ꯭ꯔꯗꯤ ꯀꯗꯥꯥꯏꯗꯒꯤꯅꯣꯗ꯫ ꯃꯕꯥꯅꯤꯅ ꯈꯔ ꯍꯦꯜꯞ ꯇꯧꯕꯒꯤꯅꯤ ꯃꯊꯟꯇ ꯑꯣꯏꯔꯗꯤ ꯉꯝꯃꯣꯏꯌꯦ꯫ ꯃꯊꯪꯗ ꯄꯣꯔꯇꯨꯒꯥꯜꯗꯤ ꯀꯩꯅꯣꯅꯤ ꯔꯣꯅꯥꯜꯗꯣꯁꯦ꯫ ꯁꯞꯁꯇꯤꯗ ꯂꯩꯕ꯭ꯔꯥ ꯂꯩꯕꯀꯣ ꯑꯍꯥꯟꯕꯗ ꯑꯗꯨ ꯑꯣꯏꯔꯗꯤ ꯐꯖꯔꯛꯀꯗꯧ ꯃꯥꯜꯂꯤ
ꯎ ꯃꯥ ꯌꯥꯎꯗ꯭ꯔꯗꯤ ꯐꯖꯒꯅꯤ
ꯁꯞꯁꯤꯇꯤ ꯌꯥꯎꯔꯒꯀꯣ ꯇꯞꯅ ꯆꯪꯕ ꯑꯗꯨ ꯑꯣꯏꯔꯗꯤ꯫ ꯐꯖꯒꯗꯧꯕ ꯃꯥꯜꯂꯦ ꯄꯣꯔꯇꯨꯒꯜ꯫ ꯁꯥꯔ ꯀꯩꯅꯣꯗꯤ ꯂꯅꯦ ꯅꯠ꯫
ꯅꯠꯇ꯭ꯔꯥ
ꯔꯣꯅꯥꯜ ꯗꯣꯗꯤ ꯑꯦ ꯌꯥꯗ꯭ꯔꯕꯅꯤꯅꯦ ꯍꯟꯗꯛꯀꯤ ꯕꯣꯜꯁꯦ ꯑꯃꯐꯥꯎ ꯀꯩꯅꯣ ꯇꯧꯗꯤ ꯀꯩꯅꯣ ꯐꯖꯗꯦ ꯀꯩꯅ ꯃꯥꯏꯄ꯭ꯂꯦꯁꯦ꯫
ꯃꯥ ꯃꯊꯟꯇ ꯁꯦꯝꯕ ꯍꯩꯇ꯭ꯔꯦꯕ ꯃꯤꯅ ꯄꯤꯔꯛꯄꯗꯣ ꯉꯥꯏꯔꯦꯕ꯫ ꯆꯟꯒꯗꯧꯕꯁꯦ ꯃꯥ ꯃꯊꯪ
ꯍꯟꯗꯛꯁꯤ ꯍꯦꯗꯤꯡ ꯐꯥꯎ ꯐꯪꯉꯤꯕ ꯀꯩꯅꯣ
ꯎꯝ ꯄꯥꯏ ꯂꯩꯇꯦ ꯗꯥꯎ ꯌꯥꯔꯗꯤ ꯀꯥꯕ ꯍꯥꯏꯕꯗꯨꯅꯤ ꯎ ꯌꯥꯗ꯭ꯔꯪꯅ ꯄꯣꯛꯕ ꯌꯥꯒꯗꯧ ꯃꯥꯟꯗ꯭ꯔꯦ ꯍꯌꯦꯡ ꯀꯔꯤ ꯄ꯭ꯔꯣꯒ꯭ꯔꯥꯝ ꯄ꯭ꯔꯣꯒ꯭ꯔꯥꯝ ꯂꯩꯒꯦ
ꯍꯌꯦꯡ ꯄ꯭ꯔꯣꯒꯥꯝꯁꯦ ꯄ꯭ꯔꯣꯒ꯭ꯔꯥꯝꯗꯤ ꯌꯥꯝ ꯂꯩꯌꯦ ꯑꯗꯣ ꯑꯣꯏꯒꯗ꯭ꯔꯥ ꯑꯣꯏꯔꯣꯏꯗ꯭ꯔꯗꯤ ꯈꯪꯗꯦ꯫
ꯐꯩꯅꯣ ꯕꯎ ꯁꯥꯅ ꯔꯍꯤꯗ꯭ꯔꯣ ꯎ ꯁꯅꯥꯅꯥꯎꯅꯤ ꯁꯟꯗꯦꯇꯂꯥꯎꯅꯤ
ꯑꯩꯅ ꯁꯥꯟꯅ ꯀꯅꯣ ꯍꯥꯏꯅꯤ
ꯀ ꯀꯅꯥꯅ ꯅꯨꯡꯊꯤꯟꯗꯔ ꯁꯦꯅꯥꯒꯗꯧꯕꯅꯦ ꯀꯩꯅꯣ ꯑꯩ ꯍꯧꯖꯤꯛꯐꯥꯎ ꯏꯔꯨꯗ꯭ꯔꯤ ꯇꯟꯗꯅ ꯏꯔꯨꯖꯕꯤꯗ ꯏꯔꯨꯖꯕꯤꯗ ꯇꯨꯝꯃꯒ ꯍꯤꯞꯄꯒ ꯂꯩ
ꯏꯤꯔꯨꯕꯒꯤꯁꯤ ꯃꯇꯝ ꯃꯒꯤꯗ ꯍꯧꯖꯤꯛ ꯁ
ꯎꯝ
ꯃꯃꯥꯡ ꯌꯥꯝ ꯊꯣꯛꯄꯅꯤ ꯌꯥꯗꯦꯕ ꯏꯔꯨ ꯉꯟꯅ ꯏꯔꯨꯖꯔꯒꯁꯨ ꯀꯥꯟꯅꯗꯦꯕ
ꯃꯥꯅꯦ ꯆꯥꯛ ꯏꯟꯖꯥꯡ ꯁꯣꯏ ꯂꯣꯏꯅꯃ ꯂꯣꯏꯔꯒꯀꯣ꯫
ꯎꯝ ꯆꯥꯕ ꯌꯥꯔꯦ ꯍꯥꯏꯔ ꯀꯥꯟꯗ ꯎꯨꯖꯕꯅ ꯕꯦꯁꯅꯦ